ꯑ
ꯇꯥꯕꯔꯣ ꯇꯥꯕꯔꯣ ꯀꯩꯗꯧꯔꯤꯒꯦ
ꯑꯩ ꯑꯁꯨꯝ ꯂꯩꯔꯝꯃꯤ
ꯆꯥꯛ ꯆꯥꯔꯕꯣ
ꯀꯩꯗꯧꯔꯤꯒꯦ
ꯂꯩꯌꯦ ꯀꯩꯁꯨ ꯇꯧꯗꯦ ꯆꯥꯛ ꯇꯣꯛꯑꯒ ꯍꯤꯞ ꯂꯩꯌꯦ
ꯑꯣ ꯍꯣ ꯀꯩ ꯃꯊꯦꯜ ꯇꯧꯔꯕ
ꯑꯁ ꯃꯊꯦꯟꯗꯤ ꯌꯝꯃꯤꯗ ꯀꯥꯡꯁꯣꯏ ꯑꯃ ꯀꯥꯡꯉꯧ ꯑꯃ ꯏꯔꯣꯝꯕ ꯑꯃ ꯉꯥ ꯇꯥꯎꯕ ꯑꯃ ꯅꯣꯏꯗꯤ
ꯀꯩꯇꯧꯋꯦ
ꯑꯣ ꯑꯣ ꯅꯣꯡ ꯆꯨꯕ꯭ꯔꯣ
ꯅꯣꯡ ꯈꯔ ꯈꯔ ꯆꯨꯕ ꯍꯧꯔꯛꯑꯦ
ꯑꯣ ꯑꯣ ꯍꯣꯁꯇꯦꯜ ꯂꯩꯕ꯭ꯔꯣ ꯅꯪꯅ
ꯍꯣꯁꯇꯦꯜꯗꯤ ꯂꯩꯇꯦ ꯑꯩꯗꯤ ꯌꯨꯝꯗ ꯎꯝ ꯍꯣꯁ__ ꯁꯪꯒꯙꯧꯕꯅꯤ
ꯎꯝ ꯎ
ꯎꯝ ꯎꯝ
ꯀꯥꯏ ꯆꯠꯀꯦꯔꯣ ꯉꯁꯤꯗꯤ ꯌꯨꯝ ꯂꯩꯒꯔꯣ
ꯑꯩꯗꯤ ꯌꯨꯝꯗ ꯁꯨꯝ ꯂꯩ ꯉꯁꯤꯗꯤ ꯆꯠꯇꯧꯕ ꯂꯩꯇꯦ ꯅꯪꯗꯤ ꯆꯠꯀꯗ꯭ꯔꯣ
ꯑꯥꯎ ꯆꯠꯇꯦ ꯅꯣꯡ ꯆꯨꯕꯒꯤ ꯊꯣꯛꯄ ꯌꯥꯗꯕ
ꯑꯣ ꯍꯣ ꯂꯩꯕꯗꯤ ꯀꯩ ꯂꯝꯗ ꯂꯩꯕ
ꯆꯤꯡꯗ ꯂꯩꯌꯦ
ꯑꯣ ꯍꯣ
ꯅꯣꯏꯗꯤ ꯇꯝꯄꯥꯛꯇ ꯑꯣꯏꯔꯝꯅꯤꯅ
ꯎꯝ ꯃꯥꯅꯦ ꯃꯥꯅꯦ ꯑꯩꯈꯣꯏꯗꯤ ꯇꯝꯄꯥꯛꯇꯅꯦ
ꯎꯝ ꯀꯅꯥ ꯀꯅꯥ ꯂꯩꯕ꯭ꯔꯣ
ꯑꯥ ꯌꯨꯝꯗ ꯑꯩꯈꯣꯏꯒꯤ ꯄꯦꯔꯦꯟꯁꯀ ꯑꯩꯒ ꯄꯨꯟꯅ ꯂꯩ
ꯎꯝ ꯎꯝ ꯅꯆꯤꯟ ꯅꯅꯥꯎꯗꯒꯤ ꯀꯌꯥ ꯄꯣꯛꯄ꯭ꯔꯣ
ꯑꯩꯈꯣꯏ ꯏꯆꯤꯜ ꯏꯅꯥꯎ ꯑꯍꯨꯝ ꯑꯩꯒ ꯊꯥꯔꯒ
ꯌꯥꯝꯗꯤꯅꯦꯍꯦ ꯌꯨꯝ ꯄꯥꯜꯂꯕ ꯌꯥꯎꯔꯕꯣ
ꯌꯨꯝ ꯄꯥꯟꯕ ꯌꯥꯎꯗ꯭ꯔꯤ
ꯅꯪꯅ ꯑꯇꯣꯟꯕꯥꯔꯣ
ꯑꯩꯅ ꯌꯥꯏꯃ ꯑꯣꯏ
ꯕꯣꯜ ꯌꯦꯡꯗ꯭ꯔꯣ ꯐꯨꯠꯕꯣꯜ ꯋꯥꯔꯜ ꯀꯞ
ꯑꯣ ꯌꯦꯡꯉꯦꯗ ꯉꯁꯤ ꯂꯩꯕ ꯃꯥꯜꯂꯦꯀꯣ ꯉꯁꯤ ꯀꯅꯥ ꯀꯅꯥ ꯀꯅꯥꯔꯣ
ꯐ꯭ꯔꯥꯟꯁꯀ ꯁ꯭ꯄꯦꯟꯒ ꯂꯩ
ꯑꯗꯣꯁꯤ ꯍ ꯉꯁꯤ ꯉꯁꯤ ꯉꯝꯕ ꯃꯤꯗꯣ ꯐꯥꯏꯅꯦꯜ ꯀꯥꯗꯣꯏꯔꯣ
ꯃꯥꯅꯦ ꯉꯁꯤ ꯉꯝꯕꯗꯣ ꯐꯥꯏꯅꯦꯜ ꯆꯪꯗꯣꯏꯅꯦ
ꯑꯗꯨ ꯑꯥꯔꯖꯦꯟꯇꯤꯅꯥꯗꯤ ꯀꯥꯈ꯭ꯔꯕꯣ ꯐꯥꯏꯅꯦꯜ
ꯑꯥꯔꯖꯦꯟꯇꯤꯅꯥ ꯁꯤꯃꯤ ꯆꯪꯉꯦ ꯑꯟ ꯑꯥꯔꯖꯦꯟꯇꯤꯅꯥꯅ ꯍꯌꯦꯡꯒꯤ ꯄꯨꯡ ꯀꯥꯎꯈ꯭ꯔꯦ ꯃꯥꯁꯨ ꯍꯌꯦꯡ ꯂꯩꯔꯝꯅꯤ
ꯎꯝ ꯎꯝ ꯍꯌꯦꯡ ꯍꯌꯦꯡꯒ ꯉꯁꯤ ꯉꯝꯕ ꯃꯤꯁꯦ ꯐꯥꯏꯅꯦꯜ ꯀꯥꯔꯕꯀꯣ
ꯑꯥ ꯃꯣꯏ ꯑꯅꯤꯗꯒꯤ ꯐꯥꯏꯅꯦꯜ ꯆꯪꯉꯛꯇꯣꯏꯕ
ꯑꯁ ꯉꯝꯗꯧ ꯃꯥꯟꯕ꯭ꯔꯣ ꯅꯣꯏꯗꯤ
ꯑꯥꯔꯖꯦꯟꯇꯤꯅꯥꯗ ꯉꯝꯗꯧ ꯃꯥꯜꯂꯦꯗ ꯐ꯭ꯔꯥꯟꯁꯁꯨ ꯆꯪꯗꯤ ꯆꯪꯉꯛꯀꯅꯤ ꯐ꯭ꯔꯥꯟꯁꯁꯨ ꯌꯥꯝ ꯂꯤꯡꯉꯦ ꯑꯗꯨ ꯑꯣꯏꯔ ꯑꯗꯨ ꯇꯥꯔꯁꯨ ꯑꯩꯗꯤ ꯑꯥꯔꯖꯦꯟꯇꯤꯅꯥ ꯄꯥꯝꯃꯦ
ꯑ ꯑ
ꯑꯗꯨꯒ ꯉꯁꯤ ꯐ꯭ꯔꯥꯟꯁꯀ ꯁ꯭ꯄꯦꯟꯒꯁꯦ ꯃꯦꯠꯁ ꯌꯥꯝ ꯅꯨꯡꯉꯥꯏꯒꯗꯧꯕ ꯃꯦꯠꯁꯅꯦ
ꯉꯁꯤꯅ ꯄꯨꯡ ꯀꯌꯥꯗ ꯑꯣꯏꯗꯣꯏꯅꯣ ꯑꯗꯨ
ꯄꯨꯡ ꯕꯥꯔꯣ ꯃꯈꯥꯏ ꯑꯣꯏꯔꯝꯅꯤ
ꯑꯁ ꯌꯦꯡꯃꯟꯗꯅ ꯇꯥꯔꯦ ꯌꯦꯡꯉꯃ
ꯎ
ꯄꯨꯡ ꯂꯥꯏꯟ ꯁ ꯁꯤꯗ ꯇꯔ ꯂꯩꯦ ꯍꯥꯏꯦ ꯇꯝꯁꯨ
ꯑ
ꯄꯨꯠꯇ
ꯎꯝ
ꯁꯤꯦꯡꯒ ꯁꯣꯔꯔꯕ ꯎꯗꯤ
ꯆꯍꯤꯁꯦ ꯀꯨꯟ ꯀꯨꯟ ꯈꯔ ꯍꯦꯜꯂꯦ ꯀꯨꯟ
ꯀꯨꯟꯇꯔꯦꯠ
ꯀꯨꯟ ꯈꯤꯇꯪ ꯍꯦꯜꯂꯦꯕ
ꯑꯣ ꯑꯣ ꯑꯣ ꯑꯉꯥꯡ ꯑꯣꯏꯔꯤꯅꯦ ꯑꯗꯨꯗꯤ
ꯑꯉꯥꯡ ꯑꯣꯏꯔꯤ
ꯑꯉꯥꯡ ꯑꯣꯏꯔꯦ ꯍꯥꯏꯔꯒ ꯁꯥꯏꯠ__ ꯑꯁ ꯑꯩꯈꯣꯏꯗꯤ ꯇ꯭ꯨꯌꯦꯟꯇꯤ ꯑꯥꯏꯠ ꯌꯧꯔꯦꯍꯦ
ꯑꯩꯁ ꯑꯣ
ꯇ꯭ꯨꯌꯦꯟꯇꯤ ꯑꯥꯏꯠ ꯁꯨꯔꯦ ꯆꯦꯆꯦ ꯀꯧꯑꯣꯀꯣ
ꯍꯣꯏ ꯍꯣꯏ
ꯀꯔꯔꯤ ꯔꯩ ꯍꯣꯅꯉ ꯂ ꯂꯩꯕ꯭ꯔꯣꯖꯒꯅꯤ
ꯑꯩ ꯍꯧꯖꯤꯛ ꯑꯦꯟ ꯑꯥꯏ ꯇꯤ ꯃꯅꯤꯄꯨꯔꯗ ꯏꯟꯖꯤꯅꯤꯌꯥꯔꯤꯡ ꯇꯧꯔꯤ
ꯍꯥꯥ
ꯑꯦꯟ ꯑꯥꯏ ꯇꯤ ꯃꯅꯤꯄꯨꯔꯗ ꯏꯟꯖꯤꯅꯤꯌꯥꯔꯤꯡ ꯇꯧꯔꯤꯕ
ꯑꯁ ꯌꯥꯝ ꯐꯩꯅ ꯄꯩꯁꯥ ꯌꯥꯝ ꯄꯥꯏꯔꯕꯗꯣ ꯃꯥꯗꯀꯣ
ꯀꯗꯥꯏꯗꯩꯅꯣꯗ ꯏꯟꯖꯤꯅꯤꯌꯥꯔꯤꯡ ꯇꯝꯃꯤꯕꯅꯤ ꯂꯣꯏꯔꯕ ꯅꯠꯇꯦ ꯇꯝꯃꯤꯕ ꯑꯣꯏꯕ ꯑꯦꯟ ꯑꯥꯏ ꯇꯤ ꯃꯅꯤꯄꯨꯔꯗꯤ ꯁꯦꯟꯇ꯭ꯔꯦꯜꯅꯤꯗꯅ ꯑꯗꯨꯅ ꯄꯩꯁꯥ ꯌꯥꯝ ꯆꯪꯗꯦꯗ
ꯎꯝ ꯍꯣꯏꯅꯦ ꯇꯝꯄꯥꯛꯗ ꯂꯩꯕꯗꯤ ꯄꯩꯁꯥ ꯇꯥꯟꯕꯗꯤ ꯅꯨꯡꯉꯥꯏꯔꯝꯅꯦ ꯑꯩꯈꯣꯏ ꯆꯤꯡꯅꯤꯗꯤ ꯄꯩꯁꯥ ꯇꯥꯟꯐꯝꯅꯦ
ꯇꯝꯄꯥꯛꯇ ꯍꯥꯏꯁꯦ ꯇꯜꯂꯗꯤ ꯇꯥꯟꯗ꯭ꯔꯦ ꯑꯗꯨꯅꯤ ꯔꯁꯟ ꯇꯝꯄꯥꯛꯇ ꯂꯩꯕ ꯃꯌꯥꯝ ꯑꯃꯁꯨ ꯌꯥ ꯄꯩꯁꯥ ꯄꯥꯏꯗꯕ ꯃꯌꯥꯝ ꯂꯩꯗ ꯑꯇꯟꯗꯕ ꯈꯔꯅ ꯊꯕꯛ ꯁꯨꯕ ꯑꯇꯟꯕ ꯈꯔꯅ ꯁꯨꯗꯕ
ꯑꯣ ꯍꯥꯏ ꯇ ꯃꯤ ꯍꯥꯏꯖꯤ ꯀꯔꯤꯗ ꯂꯩꯕꯁꯨ ꯌꯥꯗꯦꯅ ꯄꯩꯁꯥ ꯇꯥꯟꯗ꯭ꯔꯗꯤ
ꯎꯝ
ꯍꯌꯦꯡꯗꯤ ꯀꯥꯏ ꯆꯠꯈꯔꯣ ꯉ ꯀꯥꯏ ꯆꯠꯇꯣꯏꯅꯣ ꯀꯣꯏꯒꯤꯔꯣ
ꯀꯩ ꯍꯥꯏꯕ
ꯍꯥ ꯏꯝꯗꯂ ꯍꯒ ꯃꯁꯗꯤ
ꯑꯩꯗꯤ ꯉꯁꯤ ꯌꯨꯝꯗ ꯂꯩꯔꯔꯅꯤ ꯑꯥꯎꯠ ꯑꯦꯟ ꯕꯣꯜ ꯌꯦꯡꯅꯕ
ꯎꯝ ꯂꯩꯕꯇ
ꯑꯗꯨ ꯑꯗꯨꯗꯋꯥꯏꯗ ꯈ꯭ꯋꯥꯏꯗꯒꯤ ꯍꯥꯎꯕ ꯍꯩꯁꯦ ꯀꯩ ꯍꯩ ꯑꯣꯏꯒꯦ ꯑꯗꯣꯝꯗ
ꯑ ꯍꯥꯏꯥꯏꯔꯤ ꯌꯥꯃꯤꯗ ꯁꯕꯖꯦꯛꯅꯤ ꯍꯥꯏꯅꯣꯅꯦ ꯑꯗꯨꯒ ꯀꯦꯍꯣꯝ
ꯑꯗꯨꯒ ꯀꯩꯅꯣꯗꯣ ꯒ꯭ꯔꯦꯐ ꯀꯔꯤ ꯀꯔꯤꯗ ꯌꯥꯝꯃꯤꯗ ꯍꯥꯏꯗ꯭ꯔꯦꯠ ꯍꯧꯖꯤꯛꯀꯥꯟꯗꯤ ꯍꯥꯏ ꯃꯇꯝꯅꯤꯅꯀꯣ ꯌꯥꯝ ꯂꯩ ꯑꯩꯗ
ꯑ ꯑꯩꯈꯣꯏꯗꯤ ꯍꯩꯅꯧ ꯈꯛꯇꯅꯤ ꯐꯖꯅ ꯆꯥꯔꯤꯕ ꯁꯤꯗ ꯀꯤꯍꯣꯝꯁꯨ ꯌꯥꯝ ꯐꯖꯅ ꯍꯧꯗꯦ ꯀꯤꯍꯣꯝꯗꯤ ꯁꯣꯝꯗꯗꯤ ꯀꯤꯍꯣꯝ ꯌꯥꯝ ꯊꯥꯅꯗꯦ ꯑꯗꯨꯅ
ꯚ ꯅꯅꯥꯁꯨ ꯌꯥꯝ ꯊꯥꯏꯌꯦ ꯂꯐꯣꯏ ꯑꯩꯈꯣꯏꯁꯨ ꯌꯥꯝ ꯂꯩ ꯍꯧꯖꯤꯛꯇꯤꯁꯨ ꯆꯥꯛ ꯂꯩ ꯑꯩꯁꯨ ꯆꯥꯛ ꯃꯇꯝ
ꯑꯣ ꯆꯨꯖꯥꯛ ꯆꯨꯖꯥꯛꯁꯨ ꯂꯩ ꯑꯩꯈꯣꯏ ꯑꯩꯈꯣꯏ ꯆꯨꯖꯥꯛꯇꯤ ꯂꯩ ꯑꯩꯈꯣꯏꯖꯨ
ꯎꯝ ꯃꯈꯜ ꯌꯥꯝ ꯂꯩ ꯑꯗꯨꯁꯨ ꯈꯜ ꯌꯥꯝꯅꯩ ꯆꯥꯛꯍꯥꯎꯒꯤ ꯑꯉꯧꯕ ꯑꯃ ꯑꯃꯨꯕ ꯑꯃ
ꯑꯥ ꯑꯃꯨꯛ ꯑꯅꯤꯃꯨꯛ ꯍꯧꯋꯦ ꯑꯩꯈꯣꯏꯒꯤꯗꯁꯨ
ꯑꯝ
ꯑꯩꯈꯣꯏꯖꯨ ꯌꯨꯝꯗꯥ ꯍꯤꯡꯒꯣꯜ ꯈꯔ ꯀꯣꯏꯌꯦꯕ
ꯍꯤꯡꯒꯣꯜ ꯂꯩꯔꯕꯝꯅꯦ ꯍꯣꯏ ꯇꯝꯄꯥꯛꯗꯁꯨ ꯀꯣ ꯁꯨꯃꯥꯡꯗꯥ ꯑꯗꯨꯝ ꯍꯤꯡꯒꯣꯜ ꯁꯦꯝꯃꯤꯗꯥ ꯅꯣꯏꯗꯤ
ꯑꯥ ꯑꯩꯈꯣꯏꯅ ꯑꯃꯨꯛ ꯂꯝꯗꯣ ꯈꯇꯪ ꯆꯥꯎꯔꯤꯕ ꯑꯗꯨꯅ ꯍꯤꯡꯒꯣꯜ ꯈꯔ ꯀꯣꯏꯊꯣꯛꯑꯦ
ꯎꯝ ꯑꯩꯈꯣꯏꯗꯤ ꯆꯦꯡ ꯃꯔꯔꯁꯨ ꯍꯤꯡꯒꯣꯜ ꯂꯩꯇꯦ ꯖꯒꯥ ꯂꯩꯗꯕ ꯑꯥ ꯂꯧꯥꯎꯗ ꯊꯥꯕꯅꯦ
ꯑꯣꯐ ꯑꯩꯈꯣꯏ ꯂꯧꯗꯗꯤ ꯂꯧꯕꯨꯛ ꯈꯛꯇꯪ ꯍꯥꯏꯗꯤ ꯐꯧ ꯅꯨꯡ ꯈꯛꯇꯪ ꯊꯥꯏ ꯑꯇꯩꯗꯤ ꯊꯥꯗꯦ
ꯎ ꯐ ꯑꯗꯨꯁꯨ ꯄꯥꯒꯦ ꯆꯅꯤ ꯍꯥꯥꯎꯅ
ꯑꯣ
ꯑꯩꯣꯏꯒꯤ ꯆꯦꯟꯦꯟꯗꯤ ꯍꯥꯎꯗ ꯀꯂ
ꯑ ꯑꯩꯈꯣꯏꯒꯤꯅ ꯈꯔ ꯊꯣꯠ ꯊꯣꯠꯇꯤ ꯂꯥꯎꯋꯦ ꯑꯗꯨꯝ ꯐꯥꯎꯋꯦ ꯑꯩꯣꯏꯒꯤꯅ ꯑꯃꯨꯛ
ꯇꯝꯄꯥꯛꯒꯤ ꯆꯦꯡꯗꯤ ꯍꯧꯎꯅꯤꯗꯥꯅ
ꯑꯩꯁꯨ ꯑꯗꯨꯝ ꯂꯥꯛꯄꯅꯗꯥ ꯇꯝꯄꯥꯛꯇꯥ ꯇꯣꯏꯅ ꯆꯠꯂꯦꯗꯥ ꯍꯧꯖꯤꯛꯀꯥꯟ ꯂꯝꯕꯤ ꯅꯨꯡꯉꯥꯏꯇꯥꯕꯒꯤ ꯆꯠꯇꯕ ꯋꯥꯅꯦ
ꯅꯣꯡ ꯆꯨꯕꯗꯨꯗꯥ ꯂꯝꯕꯤꯗꯣ ꯈꯔ ꯅꯨꯡꯉꯥꯏꯇꯕ
ꯑꯣ
ꯚꯔꯥꯅ ꯌꯥꯝꯃꯒꯥ
ꯑꯣ ꯁꯤ ꯑꯗꯨꯗꯥꯒꯤ ꯁꯤꯕꯥꯎ ꯂꯥꯛ ꯏꯝꯐꯥꯜ ꯐꯧ ꯂꯥꯛꯄꯖꯦ ꯚꯔꯥ ꯀꯌꯥ ꯆꯪꯒꯦ
ꯌꯥꯝꯗꯦ ꯀꯩꯅꯣ ꯁꯤꯛꯁ ꯍꯟꯗ꯭ꯔꯦꯗꯀꯨꯝꯕ ꯑꯣꯏ
ꯑꯁ ꯌꯥꯝꯃꯤꯅꯦ ꯁꯤꯛꯁ ꯍꯟꯗꯔꯦꯠꯇꯨꯗꯤ
ꯎꯝ
ꯀꯩ ꯀꯩ ꯂꯝ ꯑꯣꯏꯗꯣꯏꯅꯣ
ꯑꯁ ꯑꯗꯨ ꯍꯥꯏꯕ ꯌꯥꯗꯕꯅꯤꯍꯦ ꯁꯤꯗꯥꯗꯤ
ꯑꯣ ꯑꯣ ꯐꯔꯦ ꯐꯔꯦ
ꯈꯪꯗꯕ꯭ꯔꯣ
ꯈꯪꯕꯨꯗꯤ ꯈꯪꯗꯦ ꯑꯗꯣ ꯍꯣꯏ ꯈꯔ ꯎꯝ
ꯆꯦꯁꯤꯜꯂꯣꯍꯦ ꯅꯪꯒꯤ ꯄꯣꯟꯠꯗꯣ ꯂꯣꯏꯔꯥꯔꯣꯏꯕ
ꯎꯝ
ꯆꯤꯡ ꯍꯥꯏꯗꯤ ꯑꯩꯅ ꯎꯝꯗꯥꯅꯤꯅ ꯑꯗꯨꯝ ꯄꯨꯡ ꯑꯃꯒꯨꯝꯃꯥꯗꯤ ꯆꯂꯦ ꯅꯣꯏ ꯂꯝꯄꯥ ꯌꯧꯕꯁꯦ ꯎꯝ
ꯑꯦ ꯄꯨꯡ ꯑꯃꯗꯥꯗꯤ ꯌꯥꯝꯅꯗꯤ ꯇꯦꯜꯂꯤꯅꯤꯀꯣ ꯃꯇꯝꯗꯤ
ꯇꯦꯟꯕꯅꯦ ꯑꯞ ꯗꯥꯎꯟꯗꯣ ꯆꯥꯠꯇ꯭ꯔꯨꯛꯅꯦꯕꯀꯣ
ꯑꯣ ꯑꯞ ꯗꯥꯎꯟ ꯇꯣ ꯂꯨꯄꯥ ꯆꯠꯇ꯭ꯔꯣ ꯑꯁ ꯁꯤꯗꯤ ꯁꯤꯗꯒꯤ ꯃꯣꯏꯔꯥꯡꯐꯧ ꯆꯠ ꯄꯗꯥ ꯄꯨꯡ ꯑꯍꯨꯝ ꯂꯥꯏꯟꯗꯥ ꯆꯠꯂꯗꯤ ꯄꯨꯡ ꯑꯅꯤ ꯑꯍꯨꯝ ꯁꯨꯃꯥꯏꯅ ꯁꯨꯝ ꯆꯪꯉꯦꯕ
ꯏꯝꯐꯥꯜꯗꯥꯒꯤ ꯃꯣꯏꯔꯥꯡꯕꯨꯛ ꯆꯠꯄꯁꯦ
ꯎꯝ
ꯋꯥꯟ ꯑꯋꯥꯔꯗꯤ ꯑꯗꯨꯝ ꯍꯦꯜꯂꯦꯕ ꯑꯗꯣ ꯑꯗꯨꯗꯤ ꯌꯥꯝꯅꯗꯤ
ꯁꯣꯏꯗꯤ ꯅꯥꯛꯑꯦꯗꯥ ꯑꯗꯨꯝ ꯇꯣꯏꯅ ꯆꯠꯂꯦꯗꯣ
ꯑꯣ ꯁꯤ ꯇꯝꯗꯁꯨ ꯇ꯭ꯔꯥꯏꯞꯇꯤ ꯑꯥ ꯌꯥꯝ ꯇꯥꯏꯌꯦ
ꯍꯥꯥ
ꯇꯝ ꯇꯝꯄꯥꯛꯇꯁꯨ ꯇ꯭ꯔꯥꯏꯞꯇꯤ ꯌꯥꯝ ꯇꯥꯔꯛꯑꯦꯕ ꯌꯥꯝ ꯂꯩꯔꯦꯕ
ꯂꯩꯔꯝꯅꯦ ꯑꯩꯈꯣꯏ ꯗ꯭ꯔꯥꯁꯤꯡ ꯌꯥꯝ ꯂꯩꯕꯗꯨꯗꯤ ꯑꯩꯈꯣꯏ ꯔꯣꯡꯉꯩꯁꯦ
ꯑꯣ ꯑꯣ ꯔꯣꯡ ꯔꯣꯡꯃꯩ ꯔꯣꯡꯃꯩꯁꯦ ꯇꯝꯗ ꯇꯥꯔꯒꯅ ꯀꯕꯨꯏ ꯍꯥꯏꯕ꯭ꯔꯣ
ꯇꯝꯄꯥꯛꯇ ꯂꯩꯕꯁꯤꯅ ꯀꯕꯨꯏ ꯑꯣꯏꯔꯝꯅꯦ ꯀꯕꯨꯏ ꯁꯨ ꯔꯣꯡꯃꯩꯁꯨ ꯆꯞ ꯃꯥꯟꯅꯦ
ꯆꯞꯇꯤ ꯃꯥꯟꯅꯔꯒ ꯀꯩꯅꯣ ꯃꯃꯤꯡ ꯑꯅꯤ ꯊꯣꯛꯏꯁꯦꯅ ꯈꯜꯂꯝꯕ ꯑꯗꯣ ꯈꯔ ꯑꯃꯅ
ꯑꯥ ꯀꯕꯨꯏꯗꯨꯅꯗꯤꯀꯣ ꯀꯕꯨꯏꯗꯨꯅꯗꯤ ꯃꯣꯏꯗꯤ ꯀꯩꯅꯣ ꯇꯧꯕ ꯑꯩꯈꯣꯏ ꯔꯣꯡꯃꯩꯒꯥꯗꯤ ꯃꯥꯟꯅꯗꯦ ꯑꯗꯨ ꯑꯣꯏꯔꯁꯨ ꯂꯣꯟꯗꯤ ꯑꯗꯨꯝ ꯃꯥꯟꯅꯕꯀꯣ
ꯇ꯭ꯔꯦꯗꯤꯁꯅꯦꯜ ꯇ꯭ꯔꯦ ꯃꯣꯏꯒꯤ ꯇ꯭ꯔꯦꯗꯤꯁꯅꯦꯜ ꯗ꯭ꯔꯦꯁ ꯁꯦꯠꯂꯛꯄꯗꯨꯗꯤ ꯔꯣꯡꯃꯩ ꯍꯥꯏꯔ ꯀꯕꯨꯏꯒꯥ ꯆꯞ ꯃꯟꯅꯅꯥ ꯁꯦꯂꯦ
ꯃꯥꯟꯅꯩ ꯂꯣꯟꯁꯨ ꯃꯥꯟꯅꯩ ꯃꯣꯏꯅ ꯀꯩꯅꯣ ꯍꯥꯏꯁꯤꯔ ꯃꯣꯏꯅ ꯒꯟꯉꯥꯏ ꯇꯧꯕꯒꯣ ꯑꯩꯈꯣꯏꯅ ꯈ꯭ꯔꯤꯁꯃꯥꯁ ꯇꯧꯕ
ꯑꯣ ꯔꯣꯡꯃꯩꯗꯤ ꯈ꯭ꯔꯤꯁꯃꯥꯁ ꯒ ꯒꯥꯡꯉꯥꯏ ꯇꯧꯗꯦꯕ
ꯑ ꯑ ꯒꯥꯥꯡꯉꯥꯢ ꯇꯧꯗꯦ ꯃꯅꯥꯗꯦꯕ ꯃꯔ ꯀꯩꯅꯣ ꯒꯥꯡꯉꯥꯏ ꯇꯧꯕ ꯈꯣꯗꯤ ꯑꯁ ꯅꯨꯄꯤ ꯁꯨꯡꯁꯨ ꯌꯨ ꯊꯛꯄ ꯍꯩꯕ ꯉꯥꯛꯇꯅꯤ ꯃꯣꯏ
ꯍ
ꯑꯩꯈꯣꯏꯗꯤ ꯌꯨꯒꯨꯝꯕ ꯊꯛꯄ ꯃꯤ ꯅꯠꯇꯦꯕꯀꯣ
ꯑꯣ ꯀꯩꯅꯦ
ꯒꯥꯡ ꯉꯥꯏ ꯑꯝꯗꯗꯤ ꯌꯨꯒꯦ ꯀꯨꯝꯍꯩꯅꯤ ꯀꯩꯅꯣ ꯃꯣꯏꯒꯤꯗꯤ
ꯃꯥꯅꯦ ꯒꯥꯅꯤꯉꯥꯢꯗꯤ ꯌꯨꯒꯤ ꯀꯨꯝꯍꯩ
ꯑꯩꯗꯤ ꯑꯃꯨꯛꯐꯨ ꯆꯠꯇ꯭ꯔꯤ ꯈ꯭ꯔꯤꯁꯃꯥꯁꯁꯨ ꯂꯥꯛꯑꯣ ꯍꯥꯏꯔ ꯑꯗꯣ ꯂꯥꯛꯑꯣꯒ ꯍꯥꯏꯔꯁꯨ ꯍꯧꯖꯤꯛꯀꯤ ꯀꯟꯐ꯭ꯂꯤꯛꯁꯤꯒꯤ ꯀꯩ ꯍꯥꯏꯅꯤ ꯁꯤꯒꯤ
ꯏꯔꯥꯡꯁꯦ
ꯏꯔꯥꯡꯁꯦ ꯁꯤꯅ ꯑꯗꯨꯝ ꯆꯠꯄ ꯐꯪꯗꯦ
ꯍꯥꯥ
ꯇꯝꯄꯥꯛꯇꯗꯤ ꯆꯠꯄ ꯌꯥꯒꯅꯤꯗ
ꯌꯥꯗꯤ ꯌꯥꯏꯌꯦ ꯑꯗꯣ ꯈꯔ ꯈꯪꯗꯦ ꯁꯦꯐ ꯑꯣꯏꯗꯕꯗꯣ ꯇꯝꯄꯥꯛꯇꯁꯨ ꯑꯗꯨꯝ ꯇꯧꯒꯦ ꯇꯧꯔꯗꯤ ꯆꯦꯛꯀꯣꯟꯗꯁꯨ ꯍꯥꯟꯅ ꯃꯌꯥꯝ ꯂꯩꯔꯝꯃꯤꯗꯨꯅꯤꯗꯅ
ꯑꯣꯅꯦ ꯍꯅꯦ ꯃꯣꯏꯅꯅ ꯇꯥꯃꯨ ꯐꯥꯔꯦꯗꯤ ꯀꯣꯏꯗꯦ ꯀꯣꯏꯔ ꯑꯣꯖꯀꯅ ꯃꯇꯝꯕꯨ ꯐꯠꯂꯔꯗꯤ ꯐꯔꯗꯤ ꯑꯗꯨꯝ ꯀꯣꯏꯔꯛꯑꯣꯎ ꯅꯣꯡꯃ
ꯍ ꯑꯗꯨꯅ ꯐꯗꯩ ꯑꯗꯨꯅ ꯐꯗꯩꯔꯥ
ꯀꯤꯕ꯭ꯔꯣ ꯑꯩꯈꯣꯏꯕꯨꯁꯨ ꯀꯤꯕ꯭ꯔꯣ ꯅꯣꯏꯕꯨ ꯑꯩꯈꯣꯏꯗꯤ ꯀꯩꯁꯨ ꯇꯧꯕꯤꯔꯣꯏꯍꯦ
ꯎꯝ ꯅꯣꯏꯒꯤ ꯈꯨꯨꯟꯇꯤꯕ ꯅꯠꯇꯕ ꯅꯣꯏꯒꯤ ꯈꯨꯟ ꯌꯧꯅꯕ ꯐꯥꯎꯔ ꯂꯥꯛꯄꯗ ꯊꯦꯡꯅꯒꯗꯧꯕ ꯂꯝꯕꯤꯗꯣ
ꯑꯗꯨꯅꯦ ꯍꯧꯖꯤꯛꯇꯤ ꯅꯨꯡꯉꯥꯏꯔ ꯍꯥꯏꯕꯅꯤꯗ ꯀꯣꯟꯅ ꯍꯥꯏꯕꯅꯤꯗ
ꯎꯝ ꯑꯩꯒꯤ ꯑꯩꯒꯤ ꯏꯃꯥꯟꯅꯕ ꯃꯈꯩ ꯇꯥꯡꯈꯨꯜꯗ ꯇꯥꯡꯈꯨꯜꯒꯤ ꯏꯃꯥꯟꯅꯕ ꯃꯈꯩ